ꯀꯩꯗꯣ ꯔꯤ ꯅꯣ
ꯍꯥ ꯕꯥꯖꯥ꯭ꯔ ꯆꯠꯂꯒ ꯂꯥꯛꯑꯦ ꯐꯝꯃꯒ ꯂꯥꯛꯑꯦ
ꯑꯗꯨ ꯃꯥꯅꯤ ꯍꯦ
ꯑꯗ ꯀꯣꯏꯕꯨ ꯅꯠꯇꯦꯀꯣ ꯂꯥꯟꯅ ꯈꯟꯒꯅꯣ ꯑꯩ ꯏꯟꯇꯔꯚꯤꯌꯨ ꯆꯠꯂꯦ ꯑꯗꯨꯒ ꯑꯃꯅ ꯃꯥꯁꯨ ꯊꯕꯛꯀꯤ ꯃꯇꯥꯡꯗ ꯍꯪꯕ ꯆꯠꯂꯦ ꯑꯗꯣ ꯂꯤꯗ ꯈꯣꯏ ꯑꯍꯨꯝ ꯍꯜꯂꯛ ꯆꯞ ꯃꯥꯟꯅꯩ ꯍꯜꯂꯛꯄꯅꯦ ꯑꯗꯨꯒꯤꯅꯦ ꯅꯪ ꯗꯦ ꯀꯩꯗꯧꯔꯒ ꯂꯩꯥꯕ ꯅꯣ
ꯑꯩ ꯀꯖꯤ ꯇꯧꯗꯦ ꯑꯗꯨꯝ ꯂꯩꯌꯦ ꯁꯟꯗꯦꯅꯤꯅ
ꯃꯄꯥꯟꯊꯣꯛꯇꯦ
ꯑꯣ ꯑꯦ
ꯁꯥꯢꯑꯦ
ꯍꯣꯏ ꯍꯣꯏ
ꯐꯖꯅ ꯉꯁꯤꯗꯤ ꯉꯔꯥꯡꯗꯒꯤ ꯍꯦꯟꯅ ꯁꯥꯕ ꯃꯥꯜꯂꯦ
ꯅꯣꯏ ꯍꯣꯝꯗꯤ ꯑꯗꯨꯝ ꯆꯠꯃꯤꯟꯅꯔꯒ ꯀꯣꯏꯃꯤꯟꯅꯔꯒ ꯂꯩꯕ
ꯑ ꯉꯁꯤ ꯈꯛꯇ ꯑꯣꯏꯕꯅꯦ ꯉꯁꯤ ꯈꯛꯇꯅꯦ ꯄꯨꯟꯗꯕ ꯀꯨꯏꯕꯒꯤ ꯉꯁꯤ ꯈꯛꯇ
ꯃꯥꯁꯨ ꯂꯥꯞꯄ꯭ꯔꯥ ꯃꯗꯣ
ꯂꯩꯗꯌꯔꯥ ꯑꯣ ꯃꯥꯗꯤ ꯄꯛꯅꯒ ꯃꯄꯥꯟꯗ ꯌꯥꯝꯅꯗꯤ ꯂꯥꯞꯇꯦꯗ ꯑꯗꯨ ꯃꯥꯕꯨꯁꯨ ꯍꯣꯔꯦꯟ ꯋꯥꯀꯤꯡ ꯆꯅꯤꯡꯉꯥꯏ ꯂꯥꯛꯑꯣ ꯆꯠꯁꯤ ꯍꯥꯏꯕꯒꯤ ꯂꯥꯛꯄ
ꯎꯝ ꯅꯨꯡꯉꯥꯏꯌꯦ ꯅꯣꯏꯗꯤ ꯑꯩꯗꯤ ꯀꯣꯏ ꯊꯣꯛꯇ꯭ꯔꯦ ꯁꯤꯗ ꯂꯩꯕꯅꯤꯅ ꯀꯣꯏꯕ ꯃꯐꯝꯁꯨ ꯂꯩꯇ꯭ꯔꯦ
ꯑꯗꯣ ꯅꯣꯏꯅꯁꯦ ꯌꯨꯝꯗ ꯆꯠꯂꯒ ꯁꯤꯡꯖꯨ ꯆꯥꯊꯣꯛꯅ
ꯑꯁ ꯁꯤꯡꯖꯣ ꯉꯁꯤ ꯆꯥꯅꯤꯡꯉꯥꯏꯁꯨ ꯄꯨꯛ ꯈꯔ ꯅꯨꯡꯉꯥꯏꯇ꯭ꯔꯦ ꯉꯁꯤꯗꯤ
ꯆꯔꯁꯤꯠ ꯆꯠꯄ꯭ꯔꯣ
ꯆꯁ ꯆꯠꯂꯦ ꯍꯣꯏ ꯃꯤ ꯌꯥꯃꯦ ꯆꯁꯨ
ꯆꯟꯗꯦꯒꯨꯝꯕꯗꯨ ꯆꯠꯤ ꯆꯇ꯭ ꯅꯤꯉꯦ ꯑꯗꯣ ꯎꯏ ꯈꯪꯗꯦ ꯀꯃꯥꯏꯅ ꯇꯧꯗꯣꯏꯅꯣ ꯍꯧꯒꯠꯄ ꯉꯝꯗꯦꯅꯦ ꯁꯟꯗꯦ ꯑꯣꯏꯔꯁꯨ
ꯍꯣꯏ ꯌꯥꯝ ꯉꯂꯦ ꯑꯩꯈꯣꯏ ꯑꯩꯈꯣꯏ ꯁꯤꯗꯗꯤ ꯌꯥꯝ ꯉꯜꯂꯤ ꯀꯩꯩꯅꯣ
ꯍꯣꯏ ꯈꯨꯟꯗꯥꯗꯤ ꯌꯥꯝ ꯉꯥꯂꯦ
ꯎꯝ ꯑꯩꯁꯨ ꯇꯨꯝꯕ ꯄꯦꯟ ꯄꯦꯟ ꯄꯦꯟꯗꯕꯅꯦ ꯉꯁꯥꯏꯗꯣ
ꯁꯥꯟꯗꯦꯗꯗꯤ ꯍꯣꯏ ꯐꯥꯏꯕꯇꯤ ꯑꯥ ꯃꯥꯡ ꯃꯥꯡꯂꯒ ꯂꯩꯕꯅꯤꯗ ꯉꯥꯁꯥꯏ ꯐꯥꯏꯕ ꯍꯥꯏꯔꯗꯤ ꯑꯗꯣ ꯉꯁꯤꯁꯦ ꯏꯕꯥꯅꯤꯁꯦ ꯈꯔ ꯉꯟꯅ ꯍꯧꯒꯠꯂꯦ ꯍꯥꯏꯕꯗꯤ ꯊꯕꯛ ꯆꯠꯅꯤꯉꯥꯏ ꯂꯩꯕꯀꯣ ꯑꯁꯤ ꯎꯝ ꯑꯥꯃꯥꯒꯤꯁꯦ ꯃꯥꯒꯤ ꯊꯕꯛ ꯃꯇꯥꯡꯁꯦ ꯄꯨꯡ ꯃꯥꯄꯜꯗ ꯌꯥꯧ ꯍꯥꯏꯕꯒꯤ ꯏꯕꯥꯅꯤꯗꯣ ꯆꯥꯛꯁꯨꯦ ꯈꯖꯤꯛꯛꯇ ꯆꯥꯔꯒ ꯇꯠꯂꯦ ꯑꯗꯨꯒ ꯑꯩꯁꯨꯦ ꯏꯟꯇꯔꯚꯤꯌꯨ ꯆꯠꯂꯦ ꯑꯗꯨꯒꯤ ꯏꯟꯇꯔꯚꯤꯨ ꯂꯥꯛꯄ ꯀꯥꯟꯗ ꯃꯤ ꯈꯨꯠ ꯌꯥꯝꯗꯣ ꯂꯦꯞ ꯂꯦꯞꯔꯒ ꯀꯨꯏꯅ ꯂꯦꯞꯔꯒ ꯀ
ꯋꯥꯔꯝꯅꯤꯀꯣ ꯍꯣꯨꯝꯅ ꯅꯣꯏ ꯍꯣ
ꯋꯥꯔꯦ ꯁꯥꯕꯒ ꯑꯩꯁ ꯄꯣꯛꯆꯦꯑꯦ
ꯁꯤꯔꯗꯤ ꯅꯣꯡꯆꯨꯦ ꯉꯁꯥꯏ
ꯅꯣꯡꯖꯨꯑꯦ ꯍꯁ ꯀꯃꯥꯏꯅ
ꯆꯨꯗ꯭ꯔꯦ
ꯑꯩꯈꯣꯏꯗꯗꯤ ꯄꯨꯔꯥ ꯅꯨꯡꯁꯥ ꯁꯥꯏ ꯉꯁꯤ
ꯆꯥꯔꯖ ꯃꯇꯝꯅ
ꯑꯣ ꯁꯤꯖꯦ ꯑꯣ ꯍꯣꯏ ꯍꯣꯏ ꯍꯣꯌ ꯉꯥꯁꯥꯏ ꯈꯔ ꯁꯨꯋꯦ ꯁꯤꯗꯁꯨ ꯑꯩꯈꯣꯏꯁꯨ ꯎꯝ ꯃꯣ꯭ꯔꯅꯤꯡꯡꯗ ꯑꯩꯈꯣꯏ ꯍꯧ ꯈꯔꯥ ꯇꯣꯡ ꯉꯥꯟ ꯅꯥꯀꯣ
ꯎꯝ ꯁꯥꯇꯤꯟ ꯄꯨꯔꯛꯇꯕꯒꯤ ꯏꯅꯦꯝꯕꯣꯛꯅ ꯁꯥꯇꯤꯟꯃꯨꯛ ꯄꯨꯔꯛꯑꯦ ꯑꯩꯈꯣꯏ ꯈꯣꯏꯒꯤꯅꯃ ꯑꯍꯥ ꯍꯥ ꯉꯁꯥꯏ ꯃꯥ ꯆ꯭ꯔꯆ ꯆꯠꯇ꯭ꯔꯦꯕ ꯁꯤꯗ ꯌꯨꯝꯗ ꯂꯩꯈ꯭ꯔꯕꯅꯦꯕ ꯌꯥꯝ ꯑꯉꯥꯡꯒ ꯑꯩꯗꯤ ꯑꯉꯥꯡ ꯑꯉꯥꯡ ꯌꯥꯎꯗ꯭ꯔꯦ ꯌꯥꯎꯍꯟꯗ꯭ꯔꯒ ꯑꯩ ꯏꯊꯟꯇꯁꯨ ꯆꯠꯄ ꯍꯣꯏ ꯐ꯭ꯔꯤ ꯑꯣꯏꯔꯦ ꯑꯩꯈꯣꯏ ꯁꯇꯤꯟ ꯄꯨꯔꯣꯛꯛꯇꯕꯒꯤ ꯃꯥꯅ ꯄꯨꯔꯛꯑꯦ ꯆꯥ꯭ꯔꯖ ꯂꯣꯏꯕ ꯀꯥꯟꯗ
ꯆ꯭ꯔꯖ ꯖꯨ ꯃꯤ ꯌꯝꯕ꯭ꯔꯥ ꯀꯥꯕ
ꯌꯥꯝꯃꯦ ꯍꯣꯏ ꯁꯟꯗꯦꯗꯗꯤꯀꯣ ꯌꯥꯝꯕꯗꯣ ꯌꯥꯝꯕꯗꯣ ꯁꯟꯗꯦ ꯑꯣ ꯁꯟꯗꯦ ꯃꯣꯔꯅꯤꯡꯗꯤ ꯌꯥꯝꯕ ꯏꯚꯅꯤꯡꯗꯗꯤ ꯌꯥꯝꯗꯕ
ꯎꯝ ꯏꯕꯤꯅꯤꯡ ꯁꯨ ꯏꯕꯤꯅꯤꯡ ꯁꯨ ꯀꯥꯕ ꯅꯨꯡ ꯉꯥꯏꯕꯅ‌ꯦꯗ ꯃꯇꯝ ꯁꯤꯡꯁꯨ ꯆꯥꯏꯔꯒ ꯂꯥꯛꯑꯒ ꯐꯥꯎꯗꯣ ꯅꯅꯨꯡꯉꯥꯏ ꯑꯗꯨ ꯇꯨꯝꯅꯤꯡꯉꯗꯤ ꯑꯁ ꯍꯥꯡꯕ ꯉꯝꯗꯦꯍꯦ ꯎꯝ
ꯄ꯭ꯌꯦꯁꯕ ꯂꯩꯅꯦ ꯄ
ꯎꯝꯕꯒꯦꯗꯔꯦ
ꯅꯣꯏꯗꯤ ꯉꯁꯤ ꯀꯩ ꯏꯟꯖꯥꯡ ꯆꯥꯔꯦ
ꯉꯔꯥꯡ ꯅꯨꯡꯗꯥꯡꯒꯤ ꯆꯤꯛꯀꯟꯗ ꯑꯗꯨꯒ ꯈꯃꯦꯟ ꯈꯥꯃꯦꯟꯁꯤꯟꯒꯤ ꯑꯃ ꯊꯣꯡꯉꯒ ꯆꯥꯏ
ꯑꯣ
ꯀꯌꯥ ꯍꯥꯒꯠꯄ ꯍꯧꯔꯦ ꯑꯃꯨꯛꯀ ꯑꯩꯁꯦ ꯌꯥꯝ ꯏꯂꯔꯖꯤꯛ ꯑꯣꯏꯃꯜꯂꯦ ꯅꯨꯡꯁꯥꯗ ꯑꯗꯨꯝ ꯆꯠꯂꯦ ꯑꯗꯨ ꯑꯣꯏꯇꯥꯔꯗꯤꯀꯣ ꯂꯩꯗꯤ ꯊꯣꯛꯅꯤ ꯑꯗꯨꯝ ꯊꯒ ꯂꯩꯔꯦ ꯀꯅꯥ ꯀꯅꯥ ꯇꯣꯃꯒ ꯂꯩꯕ꯭ꯔꯣ ꯁꯤꯒ ꯂꯩ
ꯑꯁ ꯑꯩꯈꯣꯏ ꯃꯥꯒꯤ ꯃꯕꯣꯛ ꯑꯦ ꯑꯩꯈꯣꯏ ꯑꯍꯨꯝ ꯈꯛꯇꯅꯦ ꯃꯤ ꯂꯣꯏ ꯆꯠꯊꯣꯛꯈꯤ ꯃꯤꯇꯤꯡꯒꯤꯗꯃꯛ
ꯃꯤꯇꯤꯡ ꯇꯧꯅꯤꯉꯥꯏ
ꯑꯥ
ꯑꯗꯨꯝ ꯃꯤꯇꯤꯡ ꯇꯧꯕꯗꯣ ꯀꯩ ꯇꯧꯅꯤꯉꯥꯏꯔꯣ ꯍꯥꯏꯕꯗꯤ ꯈꯨꯟ ꯉꯥꯡꯅꯤꯉꯥꯏꯔꯣ ꯅꯠꯇ꯭ꯔꯒ ꯀꯃꯥꯏ ꯀꯃꯥꯏ ꯇꯧꯗꯣꯏꯅꯣ ꯑꯗꯣ
ꯈꯨꯟꯒꯤ ꯅꯠꯇꯕ ꯃꯥꯜꯂꯦ ꯍꯧꯖꯤꯛ ꯍꯧꯖꯤꯛ ꯊꯣꯛꯄꯗꯣ ꯅꯪ ꯈꯣꯡꯕ꯭ꯔꯣ ꯑꯗꯨ ꯑꯗꯨꯒꯤꯗꯣ ꯃꯥꯂꯑ ꯍꯣꯔꯦꯟꯦꯟ ꯍꯪꯦ ꯍꯅꯒ ꯃꯨ ꯐꯥꯏꯔꯥ ꯀꯦꯀꯣ
ꯏꯔꯥꯡꯁꯦ ꯈꯤꯇꯪ ꯀꯥꯅꯤꯡꯉꯥꯏ ꯃꯥꯜꯂꯤꯅꯦ
ꯑ ꯈꯪꯗ꯭ꯔꯦ ꯑꯁ ꯑꯩꯈꯣꯏꯒꯤ ꯏꯔꯥꯡꯁꯦ
ꯏꯝꯐꯥꯎꯗ ꯂꯥꯛꯄ ꯃꯤꯁꯤꯡ ꯍꯟ ꯑꯃꯨꯛ ꯈꯨꯟꯗ ꯍꯟꯅꯤꯡꯉꯥꯏ ꯎꯄꯥꯏ ꯂꯩꯇ꯭ꯔꯅ ꯎꯄꯥꯏ ꯂꯩꯇꯕ ꯃꯥꯜꯂꯦ ꯃꯁꯤꯡ ꯑꯗꯨꯝ ꯏꯝꯐꯥꯜꯗ ꯂꯩꯔꯣꯏ ꯂꯩꯔꯤꯅꯦ
ꯎꯝ
ꯍꯦꯜꯂꯣ ꯀꯇꯔ ꯆꯥꯅꯤꯡꯉꯥꯏꯁꯨ ꯄꯩꯁꯥ ꯌꯥꯝ ꯇꯥꯡꯕ ꯃꯥꯜꯂꯦ
ꯍꯣꯏ ꯐꯣꯔ ꯀꯦ ꯍꯥꯏꯗꯥꯏꯅꯦ
ꯂꯤꯁꯤꯡ ꯑꯅꯤꯅ ꯈ꯭ꯋꯥꯏꯗ ꯍꯣꯡꯕꯅꯤ ꯍꯥꯏꯕ ꯑꯗꯨꯃꯥꯏꯅ ꯍꯥꯏꯋꯦ
ꯐꯣꯔ ꯀꯦ ꯍꯥꯏꯅ ꯇꯥꯔꯦ ꯑꯩꯗꯤ
ꯑꯗꯨꯗꯤ ꯆꯠꯠꯇꯄꯅ ꯐꯔꯦ
ꯎꯝ ꯑꯗꯨꯁꯨ ꯑꯃꯨꯛ ꯑꯥꯗꯒꯤ ꯕꯔꯥꯃꯨꯛ ꯂꯥꯛꯀꯅꯤ ꯂꯥꯏꯟꯗ ꯑꯩꯈꯣꯏꯗꯤ ꯈꯔ ꯂꯥꯞꯄꯅꯤꯅ ꯍꯦꯂꯤꯀꯣꯞꯇꯔ ꯗ
ꯍꯣꯔꯦꯟꯗꯤ ꯆꯥꯔꯖ ꯆꯠꯀꯦꯔꯣ
ꯑꯩ ꯈ ꯍ ꯍꯔꯦꯟꯗꯤꯁ ꯣꯛ ꯄꯨꯛꯁꯦ ꯈꯔ ꯅꯥꯏꯌꯦ ꯑꯗꯨꯒꯤ
ꯅꯪꯁꯨ ꯄꯦꯔ ꯆꯦꯄ꯭ꯔꯣ
ꯍꯣꯏ
ꯀꯩꯁꯨꯅꯦ
ꯀꯔꯤꯔꯁꯤ
ꯀꯥꯏꯗ
ꯍ
ꯑꯩꯁꯨ ꯑꯁ ꯉꯁꯤ ꯉꯁꯤꯁꯤ ꯈꯇ ꯐꯥꯔꯁ ꯑꯣꯏꯕꯒꯤꯀꯣ ꯑꯁ ꯐꯥꯔꯁ ꯗꯦ ꯑꯣꯏꯕꯒꯤ ꯂꯣꯏꯔꯦ ꯍꯡ
ꯋꯥꯕꯅꯤ ꯍꯣꯏ ꯅꯨꯄꯤ ꯍꯥꯏꯕꯁꯦ ꯋꯥꯏ ꯀ
ꯁꯥꯏꯗꯣ ꯋꯥꯑꯦ ꯍꯧꯖꯤꯛ ꯈꯔ ꯐꯔꯦ
ꯀꯩ ꯌꯦꯟꯁꯥꯡ ꯆꯥꯔꯤꯉꯁꯦ
ꯍꯣꯏꯗꯤ ꯁꯟꯁꯥ ꯇꯥꯏꯌꯦ ꯉꯔꯥꯡꯒꯤ
ꯑꯣ
ꯎꯝ ꯍꯧꯢ ꯍꯧꯏ ꯍ
ꯅꯗꯤ ꯏꯟꯁꯥꯡ ꯑ ꯑꯍꯣ ꯍꯥꯎ ꯋꯥ ꯈꯔꯗ ꯆꯥꯕ ꯃꯥꯔꯦꯗ
ꯌꯥꯔꯦꯗꯥ ꯑꯍꯥꯎꯕ ꯆꯥꯕ ꯐꯪꯗꯦ ꯉꯔꯥꯡ ꯈꯛꯇꯅꯦ ꯑꯃꯨꯛ ꯎꯝ ꯆꯥꯕ
ꯅꯣꯏꯒꯤ ꯐꯥꯗꯔ ꯏꯜꯂꯣ ꯑꯗꯨꯝ ꯐꯦꯁ ꯄꯦꯁꯇ ꯊꯥꯒꯠꯂꯛ ꯑꯏꯅ ꯍꯣꯏ ꯏꯟꯁꯥꯡ ꯑꯍꯥꯎ ꯑꯍꯥꯎꯕ ꯄꯨꯔꯛꯑꯒ ꯉꯁꯤ ꯁꯤ ꯆꯥꯗꯣꯏꯅꯦ ꯑꯃꯨꯛ ꯆꯥꯗꯣꯏꯅꯦ ꯍꯥꯏꯅꯤ
ꯃꯥꯁꯦ ꯑꯗꯨꯝ ꯊꯥꯒꯠꯅꯕꯅꯦ ꯑꯩꯈꯣꯏꯅ ꯑꯩꯈꯣꯏꯅ ꯖꯣꯕ ꯇꯧꯕꯅꯦꯍꯦ ꯑꯩꯈꯣꯏꯅ ꯂꯛꯅꯕꯅꯦ ꯑꯁ ꯃꯥꯁꯦ ꯍꯧꯖꯤꯛ ꯄꯥꯈꯪꯒ ꯇꯧꯔꯗꯤ ꯃꯥꯁꯦ ꯌꯨꯇ꯭ꯌꯨꯕꯔ ꯑꯣꯏꯗꯧ ꯃꯥꯜꯂꯦꯅ
ꯍꯣꯏ ꯌꯥꯝ ꯑꯦꯛꯇꯤꯚ ꯑꯣꯏꯅ ꯑꯣꯏꯅ ꯀ ꯍꯣꯏ ꯔꯝꯒꯅꯦ ꯏꯟꯁꯥꯡꯒꯤ ꯑꯦ ꯀꯩꯅꯣ ꯏꯟꯁꯥꯡ ꯑꯍꯥꯎꯍꯥꯎꯕ ꯑꯗꯨꯝ ꯀꯩ ꯍꯥꯏꯗꯣꯏꯔꯣ ꯃꯊꯦꯜ ꯃꯊꯦꯜ ꯑꯗꯨ ꯊꯥꯒꯠꯂꯒ ꯉꯁꯤꯁꯤ ꯆꯥꯗꯣꯏꯅꯦ ꯑꯗꯨꯝ ꯆꯥꯗꯣꯏꯅꯦ ꯍꯥꯏ ꯔꯒ ꯑꯗꯣ ꯃꯥꯁꯨ ꯊꯣꯡꯂꯝꯒꯅꯤ
ꯍꯣꯏ ꯃꯥꯥꯛ ꯊꯣꯡ ꯕꯅꯦ ꯎꯝ
ꯍꯥꯎꯔꯝꯒꯅꯦ
ꯑ ꯍꯣꯏ ꯑꯗꯨꯝ ꯊꯣꯡꯒꯜꯂꯦꯗ ꯃꯥꯗꯤ ꯎꯇꯤꯁꯨ ꯊꯣꯡꯉꯦ ꯆꯤꯛꯀꯟꯁꯨ ꯊꯣꯡꯉꯦ ꯕꯤꯐꯁꯨ ꯊꯣꯡꯉꯦ ꯄꯣꯔꯣꯛꯁꯨ ꯊꯣꯡꯉꯦ
ꯐꯌꯦ ꯑꯗꯨꯣ ꯍꯣꯏ ꯅꯨꯄꯥꯥꯎ ꯑꯣꯏꯔꯒ ꯑꯗꯨꯝ ꯆꯥꯛ ꯏꯟꯁꯥꯡ ꯇꯧꯔꯒ ꯊꯣꯡꯕꯗꯣ ꯑꯗꯨꯅ ꯐꯩꯗ ꯎꯇꯤ ꯈꯛꯇ ꯌꯦꯡꯒꯦ ꯑꯗꯨꯅ ꯍ ꯍ ꯑ
ꯑꯩ ꯑꯩ ꯌꯨꯝꯒꯤ ꯃꯊꯛꯇꯅꯦ ꯃꯣꯏꯅ ꯃꯤꯇꯤꯡ ꯇꯧꯕꯗꯣ ꯎꯝ ꯃꯣꯏ ꯄꯨꯟꯕꯗꯣ
ꯀꯅꯥ ꯀꯅꯥ ꯃꯤꯇꯤꯡ ꯀꯩ ꯀꯩ ꯃꯤꯇꯤꯡ ꯌꯥꯎꯒꯦ ꯉꯁꯤ ꯑꯩ
ꯏꯟꯁꯤ ꯂꯣꯏ ꯍꯂꯏꯖꯥꯡ ꯈꯛꯇ ꯃꯥꯜꯂꯦ
ꯑꯣ ꯑꯗꯨ ꯍꯉꯁꯤ
ꯈꯪꯗꯦ ꯈꯪꯗꯦ ꯃꯤ ꯑꯇꯣꯞꯄꯁꯨ ꯎꯗ ꯍꯣꯏꯕꯨ ꯇꯔꯀꯥꯁꯨ ꯇꯧꯔꯛꯑꯦ ꯃꯁꯤꯅ
ꯎꯝ
ꯕꯣꯇꯥꯔ ꯀꯥꯔꯗ ꯑꯅꯧꯕ ꯇꯧꯅꯤ ꯐꯣꯇꯣꯁꯨ ꯆꯦꯟꯖ ꯇꯧꯔꯅꯤ ꯍꯥꯏꯕ
ꯑꯣ ꯑꯗꯨ ꯊꯥꯔꯛꯑꯣ ꯍꯥꯏꯔꯒꯦ ꯊꯥꯗꯤ ꯁꯥꯥꯈꯤꯕꯅꯦ
ꯑꯣ
ꯍ ꯂꯥꯏꯒꯈꯣꯏꯁꯁꯨ ꯏꯚꯅꯤꯡ ꯋꯥꯛ ꯆ ꯀꯦ ꯆꯠꯂꯒ ꯑꯣꯔꯦꯟꯇꯥ ꯀꯣꯂꯦꯖ ꯒ꯭ꯔꯥꯎꯟꯗ ꯆꯠꯀꯦ ꯑ ꯏ ꯃꯆꯥꯅꯨꯄꯤꯗꯤ
ꯇꯥꯟꯄꯤ ꯇꯨꯝꯃꯦ ꯑꯩ ꯃꯄꯥꯟꯗ ꯊꯣꯛꯑꯒ ꯇꯧꯕꯅꯦ ꯃꯥꯗꯤ ꯑꯩ ꯈꯨꯟꯁꯦ ꯇꯥꯔꯗꯤꯀꯣ ꯑꯩꯅ ꯑꯃꯨꯛ ꯉꯥꯡꯕ ꯇꯥꯔꯗꯤ ꯑꯃꯨꯛ ꯍꯧꯒꯠꯀꯅꯤ ꯑꯗꯨꯒꯤ ꯑꯩ ꯃꯄꯥꯟꯗ ꯊꯣꯛꯄꯅꯤ
ꯑꯅꯦ
ꯌꯥꯝ ꯍꯩꯕꯅꯦ ꯁꯤꯡꯕꯅꯦ ꯁꯤꯅꯨꯄꯤꯁꯦ ꯀꯣ
ꯎꯝ
ꯀꯔꯤ ꯀꯌꯥ ꯁꯨꯔꯦ ꯑꯗꯣ ꯑꯅꯤ ꯁꯨꯗ꯭ꯔꯤꯔꯤꯕꯣ
ꯑꯅꯤ ꯁꯨꯗ꯭ꯔꯔꯤ ꯋꯥꯟ ꯋꯥꯟ ꯌꯔꯒ ꯐꯥꯏꯚ ꯃꯁ ꯑꯩ ꯍꯩꯈ꯭ꯔꯦ ꯍꯩꯈ꯭ꯔꯦ ꯃꯥꯁꯦ
ꯑꯗꯨ ꯍꯣꯔꯜ ꯑꯃꯨꯛ ꯇꯧꯔꯛꯑꯣꯅꯦꯦ
ꯍꯣꯢ ꯑꯃꯨꯛ ꯇꯧꯔꯛꯀꯦꯀꯣ ꯇꯥꯃꯣꯀ ꯎꯝ ꯎꯝ ꯎꯝ